ꯍꯜꯂꯣ ꯇꯥꯕ꯭ꯔꯣ ꯍꯣꯏ ꯇꯥꯏꯌꯦ
ꯑꯩꯉ‌ꯣꯟꯗ ꯑꯩꯗꯤ ꯇꯨꯝꯃ ꯂꯩꯔꯦ ꯇꯨꯝꯐꯝꯗ ꯐꯃꯣꯝꯗ ꯇꯨꯝꯅ ꯂꯩꯔꯦ
ꯎ ꯆꯥꯛꯇꯤ ꯆꯥꯔꯔꯕꯣ
ꯂꯝꯕꯤ ꯁꯥꯔꯦ
ꯇ꯭ꯔꯦꯟꯖꯪ ꯆꯥꯔꯛꯑꯦ
ꯅꯪꯗꯤ
ꯑꯩꯗꯤ ꯀꯥꯡꯐꯣꯏ ꯆꯥꯏ
ꯉꯁꯤꯅ ꯕꯦꯝꯕꯨ ꯁꯠ ꯆꯥꯔꯦꯗ ꯏꯩ ꯂꯣꯟꯟꯗꯒꯤ ꯕꯝꯕꯨ ꯁꯨꯗꯤ ꯀꯔꯤꯔ
ꯑꯩꯈꯣꯏꯁꯨ ꯕꯦꯝꯕꯨ ꯁꯨꯠ ꯆꯥꯏꯌꯦ
ꯍꯥꯎꯕ꯭ꯔꯥ ꯍꯥꯎꯗꯕ꯭ꯔꯥ ꯅꯪꯗꯤ ꯕꯣꯝꯕꯨꯁꯨꯠ ꯆꯥꯟꯁꯥꯡꯗꯦ ꯅꯪꯗꯤꯖꯤꯠ ꯀꯗ ꯍꯥꯏꯔꯤꯒꯦꯔꯥ
ꯍꯥꯥ
ꯀꯗꯥꯏ ꯌ‌ꯦꯜ ꯂꯩꯕ꯭ꯔꯥ
ꯑꯩ ꯀꯨꯟꯗ ꯂꯩꯌꯦ ꯁꯥ ꯖꯤꯀꯥꯟꯗꯤ
ꯀꯩ ꯀꯩ ꯈꯨꯟꯅꯣ
ꯇꯤ ꯇꯤ ꯑꯦꯝ ꯑꯦ ꯍꯥꯏ ꯇꯥꯏ
ꯇꯤ ꯑꯦꯝ ꯑꯦꯜ ꯀꯩ ꯀꯩ ꯖꯒꯅꯣ
ꯈꯪꯗ‌ꯦꯗ
ꯈꯪꯗꯦ ꯂꯤꯁꯇ꯭ꯔꯤꯗꯤ ꯀꯩ ꯗꯤꯁꯇ꯭ꯔꯤꯛꯅꯣ
ꯇꯃꯦꯡꯂꯣꯡꯅꯦ
ꯑꯣ
ꯑꯣ ꯑꯗꯨ ꯑꯣꯏꯣꯏꯕꯒꯤꯅꯤ ꯑꯣ
ꯅꯪꯒꯤ ꯈꯨꯟ
ꯀꯔꯤ ꯀꯔꯤ ꯇꯧꯔꯒ ꯂꯩꯕ꯭ꯔꯣ ꯍꯧꯖꯤꯛꯀꯥꯟꯗꯤ
ꯍꯨꯟꯗ ꯂꯩꯥꯏꯔ ꯑꯗꯨꯗꯤ ꯑ ꯂꯧ ꯁꯨꯕ ꯊꯕꯛ ꯈꯛꯇꯅꯤꯗ ꯅꯪꯗꯤ ꯀꯩ ꯊꯕꯛ ꯁꯨꯕ꯭ꯔꯣ ꯅꯪꯗꯤ ꯀꯔꯤ ꯀꯔꯤ ꯇꯧꯕ ꯂꯩꯔꯕ꯭ꯔꯣ ꯅꯪꯒꯤ ꯈꯨꯟꯗꯣ
ꯗꯤ ꯀꯣꯆꯤꯡ ꯂꯧꯔꯒ ꯂꯥꯏ ꯍꯨꯖꯤꯛꯀꯥꯟ ꯍꯣꯖ ꯍꯣꯏ
ꯑꯗꯨꯗꯤ
ꯌꯥꯝ ꯑꯄꯤꯛꯄ ꯀꯣꯆꯤꯡꯅꯤꯗ ꯄꯪꯂꯥꯎ ꯂꯥꯎꯧꯕꯅꯤꯗ
ꯑꯣ ꯑꯗꯨꯅ ꯐꯔꯦꯗ
ꯍꯧꯖꯤꯛꯀꯥꯟꯗꯤ ꯀꯔꯤ ꯇꯧꯕ꯭ꯔꯣ ꯅꯪꯗꯤ
ꯍꯧꯖꯤꯛꯀꯥꯟꯁꯦ ꯍꯥꯏꯗꯤ ꯑꯗꯨꯝ ꯈꯨꯟ ꯂꯩꯅ ꯑꯗꯨꯝ ꯊꯕꯛ ꯇꯧꯗꯦ ꯂꯥꯎ ꯈꯛꯇꯅ ꯊꯕ ꯇꯧꯕ ꯂꯩꯔꯦ
ꯑꯣ ꯑꯣ ꯑꯣ
ꯅꯪꯗꯤ ꯎꯝ ꯌꯨꯝ ꯄꯥꯟꯕ꯭ꯔꯥ
ꯄꯥꯟꯗ꯭ꯔꯤ ꯅꯨꯄꯤꯅꯤ ꯀꯩꯅꯣ ꯑꯩꯌꯥ
ꯎꯝ
ꯑꯟꯇꯤ ꯃꯥꯟꯕ꯭ꯔꯣꯅꯦ ꯌꯨꯝ ꯄꯥꯟꯕꯤ ꯌꯨꯝ ꯄꯥꯟꯕ ꯃꯥꯟꯕ꯭ꯔꯣꯅꯦ
ꯎꯝ ꯃꯥꯟꯗ‌ꯦꯗ ꯃꯅꯤ ꯄꯥꯟꯗꯦ ꯑꯩꯁꯨ ꯑꯩꯁꯨ ꯄꯟꯗꯦ ꯑꯩꯁꯨ ꯅꯨꯄꯥꯅꯤ
ꯀꯩ ꯂꯝꯗꯒꯤꯔꯣ ꯅꯪꯁꯦ
ꯃꯀꯨ ꯑꯩ ꯈꯪꯕ꯭ꯔꯣ
ꯑꯣ ꯍꯣꯏ ꯍꯣꯏ ꯍꯣꯏ
ꯅꯪ ꯅꯪꯒꯤ ꯈꯨꯅꯤꯡ ꯐꯖꯅ ꯍꯥꯏꯕꯤꯌ‌ꯣꯅ‌ꯦ
ꯎꯝ ꯆꯤꯂꯣꯟ ꯍꯥꯏꯕꯗꯣ ꯈꯪꯕ꯭ꯔꯣ
ꯑꯣ ꯆꯤꯂꯣꯟ ꯈꯪꯉꯦ ꯈꯪꯉꯦ
ꯍꯣꯏ ꯍꯣꯏ
ꯑꯣ ꯑꯩꯗꯤ ꯐꯖꯅ ꯇꯥꯗ꯭ꯔ‌ꯦꯕ ꯅꯈꯣꯟꯗꯣ ꯅꯪ ꯉꯁꯥꯏ ꯍꯥꯏꯕꯗꯣ
ꯍꯣꯏ
ꯆꯤꯂꯣꯟ ꯑꯣ ꯑꯣ ꯑꯣ ꯈꯪꯉꯦ ꯈꯪꯉꯦ ꯑꯩꯁꯨ ꯈꯨꯟꯗ ꯂꯩꯌꯦ ꯍꯥꯌꯦꯡ ꯇꯃꯦꯡꯂꯣꯡꯗ ꯂꯥꯛꯀꯅꯤ ꯍꯥꯏ ꯍꯟꯕꯅꯦ
ꯑꯣ
ꯂꯥꯛꯄ ꯀꯥꯟꯗ ꯊꯦꯡꯅꯁꯤ
ꯍꯣꯏ ꯍꯣꯏ ꯊꯦꯡꯅꯁꯤ ꯀꯩꯅꯣ ꯊꯦꯡꯅꯔꯒꯥ
ꯍꯧꯖꯤꯛꯀꯥꯟ ꯂꯥꯎ ꯇꯧꯕꯁꯦ ꯎꯝ ꯅꯣꯏ ꯈꯨꯟꯗꯗꯤ ꯑꯥ ꯂꯧꯗꯣ ꯐꯕ꯭ꯔꯥ ꯐꯠꯇꯕ꯭ꯔꯥ
ꯐꯥꯕꯁꯨ ꯐꯗꯦꯗ ꯂꯧꯁꯨ
ꯆꯦꯡ ꯆꯦꯡ ꯌꯥꯝ ꯌꯥꯝꯕ꯭ꯔꯣ
ꯌꯥꯝꯗꯦꯅꯦ ꯑꯩꯅ ꯀꯟꯅ ꯁꯨꯕꯁꯨ ꯂꯧ ꯐꯥꯟ ꯑꯗꯨꯅꯦ ꯍꯧꯖꯤꯛꯀꯥꯟꯗꯤ
ꯎꯝ
ꯃꯠ ꯄꯪꯗ‌ꯦꯗ ꯃꯇꯝꯒꯤ ꯆꯦꯟꯖ ꯑꯣꯏꯔꯝꯅꯤꯗ
ꯎꯝ ꯈꯪꯗꯦꯗ ꯍꯧꯖꯤꯛꯀꯥꯟꯁꯦ ꯐꯠꯇꯕ ꯉꯥꯠꯇ
ꯎꯝ ꯇꯃꯦꯡꯂꯣꯡꯒꯤ ꯏꯂꯦꯛꯇ꯭ꯔꯤꯛ ꯃꯩ ꯂꯥꯛꯄ꯭ꯔꯥ
ꯍꯣꯏ
ꯑꯣ ꯅꯪ ꯋꯥꯔ꯭ꯂꯗ ꯀꯞ ꯌꯦꯡꯅꯕ꯭ꯔꯣ
ꯑꯣ ꯌꯦ ꯌꯦꯡꯗꯤ ꯌꯦꯡꯗꯦ
ꯌꯦꯡꯗꯦ
ꯍꯣꯏ
ꯌꯦꯡꯉꯨꯅ
ꯍꯣꯏ ꯌꯦꯡꯉꯤꯅꯤ ꯏꯁꯄꯦꯟꯒꯤ ꯃꯦꯠꯁꯇꯣ ꯀꯔꯝ ꯀꯥꯟꯗꯅꯣ ꯑ ꯃꯇꯝꯗꯣ
ꯏꯁꯄꯦꯟꯒꯤ ꯍꯌꯦꯡꯒꯨꯝꯕ ꯃꯥꯟꯂꯤꯗ
ꯄꯨꯡ ꯏꯂꯦꯕꯦꯟ ꯄꯨꯡ ꯇ꯭ꯌꯦꯦꯜꯐ ꯇꯔꯥ
ꯍꯌꯦꯡ ꯍꯌꯦꯡꯒꯨꯝ ꯑꯣ ꯉꯁꯤ ꯄꯨꯡ ꯇꯨꯋꯦꯜꯐ ꯊꯥꯔꯇꯤꯗ ꯑꯃꯥ ꯂꯩꯌꯦ ꯄꯨꯡ ꯐꯣꯔ
ꯁ꯭ꯄꯦꯟ ꯔꯣ ꯇꯨꯋꯦꯜꯐ ꯊꯥꯔꯇꯤꯗ ꯂꯥꯏꯕꯗꯣ ꯁ꯭ꯄꯦꯟ ꯁ꯭ꯄꯦꯟ ꯇꯤꯝꯁꯨ ꯌꯥꯎꯔꯝꯒꯅꯤꯗ
ꯑꯩꯁꯨ ꯑꯩꯅ ꯍꯥꯡꯗꯕ
ꯎꯝ ꯄꯣꯠ ꯊꯥꯡꯒꯨꯁꯦ
ꯄꯤꯛꯆꯔ ꯌꯦꯡꯂꯒ ꯍꯥꯏ ꯍꯥꯏꯕꯤꯌꯨꯀꯣ
ꯑꯣ ꯅꯪꯗꯤ ꯀꯔꯤ ꯇꯤꯝꯔꯣ ꯀꯔꯤ ꯇꯤꯝꯕꯨ ꯁꯞꯄꯣꯔꯠ ꯇꯧꯕ꯭ꯔꯥ ꯍꯣꯏ ꯗ ꯇꯨꯅꯦ
ꯉꯁꯤꯗ ꯇꯨ ꯇꯨ ꯏꯁꯄꯦꯟ ꯔ ꯑꯁꯇ꯭ꯔꯤꯂꯤꯌꯥ ꯇꯨꯋꯦꯜꯕ ꯊꯥꯔꯇꯤꯗ ꯂꯩ
ꯅꯪꯒꯤ ꯇꯤꯝ ꯑꯃꯥ ꯂꯩꯗꯅ ꯑꯗꯣ ꯀꯔꯤ ꯇꯤꯝꯔ ꯅꯪꯗꯤ
ꯑꯩꯗꯤ ꯑꯁꯇ꯭ꯔꯤꯌꯥꯅꯤ ꯅꯪꯗꯤ ꯁ꯭ꯄꯦꯟ ꯑꯣꯏꯔꯝꯅꯤꯅ
ꯍꯣꯏꯗ
ꯍꯥꯏꯗꯤ ꯑꯁꯇ꯭ꯔꯔꯤꯂꯤꯌꯥꯌꯥꯅꯤ
ꯔꯟꯖꯟꯗꯣꯒꯤ ꯐꯦꯟꯗ꯭ꯔꯥ ꯃꯦꯁꯤꯒꯤ ꯐꯦꯟ ꯇ꯭ꯔꯥ
ꯃꯦꯁꯤꯒꯤ ꯐꯦꯟꯁꯅꯤ ꯔꯣꯅꯦꯜꯗꯨ ꯑꯂꯦ
ꯑꯩꯁꯨ ꯆꯞ ꯃꯥꯟꯅꯩ ꯃꯤꯦꯁꯤꯒꯤꯅꯦ
ꯎꯝ ꯁꯦꯇꯔꯗꯦꯗ ꯑ ꯑꯥꯔꯖꯦꯟꯇꯤꯅꯥ ꯐ꯭ꯔꯦꯟꯁ ꯂꯣꯏꯅꯃꯛ ꯔꯥꯏꯠ ꯆꯠꯀꯅꯤ ꯍꯥꯏꯕꯅꯤꯅ ꯅꯪ ꯈꯪꯕ꯭ꯔꯣ ꯈꯪꯗꯕ꯭ꯔꯣ
ꯈꯪꯗꯦ
ꯎꯝ ꯎ ꯄꯣꯂꯣ ꯒ꯭ꯔꯥꯎꯟ ꯇꯨ ꯐꯤꯞ ꯑꯦꯝ ꯑꯥꯔꯗ
ꯑꯣꯜ ꯔꯥꯏꯠ
ꯍꯣꯏ
ꯒꯥꯔꯤ ꯌꯦꯔ
ꯒꯥꯔꯤꯒꯤ ꯒꯥꯔꯤꯒꯤ ꯕꯥꯏꯀ
ꯑꯣ ꯑꯣ ꯑꯣ ꯃꯤ ꯃꯤꯌꯥꯝꯔꯣ ꯃꯤ
ꯍꯣꯏ ꯃꯤ ꯃꯤ ꯌꯥꯝꯅꯤꯗ ꯂꯣꯏꯅꯃꯛ ꯑꯥꯔꯖꯦꯟꯇꯤꯅꯥ ꯂꯣꯏꯅꯃꯛ
ꯒꯥꯔꯤ ꯂꯩꯗꯕꯁꯤꯡꯗꯤ
ꯂꯩ ꯕꯁꯤꯡꯁꯨ ꯆꯠꯄ ꯌꯥꯏꯗ ꯑꯇꯣꯗ
ꯅꯪꯁꯨ ꯌꯥꯎꯒꯦꯔꯣ
ꯑꯩꯁꯨ ꯌꯥꯎꯒꯅꯤ
ꯑ‌ꯣ
ꯍꯌꯦꯡ ꯂꯥꯛꯂꯗꯤ
ꯌꯥꯎꯔꯧꯗꯅ ꯅꯨꯄꯥꯁꯤꯡꯗꯤ
ꯌꯥꯎꯕ ꯌꯥꯏꯗꯅ ꯑꯩꯈꯣꯏꯗꯤ ꯌꯥꯎꯕ ꯌꯥꯔꯝ ꯌꯥꯕ ꯑ ꯇꯧꯕ ꯃꯥꯟꯁꯦ
ꯅꯪꯒꯤ ꯃꯦꯁꯤꯒꯤ ꯐꯦꯟꯁ ꯑꯣꯏꯔꯝꯗꯤ ꯌꯥꯎꯕꯝ ꯇꯥꯔꯅꯦ
ꯐꯦꯟ ꯃꯁꯤꯒꯤ ꯐꯦꯟ ꯆꯧꯔꯁꯨ ꯑꯩꯈꯣꯏꯗꯤ ꯑꯉꯥꯡ ꯑꯣꯏꯗꯅ ꯉꯍꯥ ꯑꯣꯏꯕꯒꯤ ꯃꯐꯝ ꯑꯗꯨ ꯑꯗꯥꯒꯤ ꯃꯐꯝꯗꯣ
ꯎꯝ
ꯌꯥꯎꯒꯗꯕ ꯌꯥꯎꯒꯗꯕ ꯃꯦꯠꯆꯤꯡ ꯑꯣꯏꯕ ꯃꯥꯟꯗꯦ ꯀꯆꯤꯡ ꯇꯧꯅ ꯂꯩꯃ
ꯃꯦꯆꯤꯡ ꯑꯣꯏꯔꯝꯅꯤꯗ
ꯔꯣꯅꯥꯜꯗꯣ ꯐꯦꯟꯁ ꯑꯣꯏꯔꯗꯤ ꯄꯥꯒꯗꯕ ꯅꯪꯁꯦ ꯑꯅꯤꯗꯣ ꯐꯦꯟꯁ ꯑꯣꯏꯔꯗꯤꯀꯣ ꯋꯥꯔꯤꯗꯣ ꯈꯔ
ꯑ
ꯍꯋꯥꯏ ꯅꯤꯗꯟꯅ ꯒꯣ ꯐꯦꯟꯁ ꯑꯗꯨꯨꯝ ꯇꯧꯋꯦ ꯑꯗꯨ ꯇꯧꯋꯦ ꯍꯥꯏꯕꯗꯣ ꯔꯣꯅꯥꯜꯗꯣ ꯔꯣꯅꯥꯜꯗꯣ ꯑꯗꯨ ꯑꯗꯥ ꯍꯥꯏꯕꯗꯣ
ꯅꯨꯄꯤꯁꯤꯡ ꯆꯠꯇ꯭ꯔꯗꯤ ꯅꯨꯄꯥꯁꯤꯡꯁꯨ ꯅꯨꯡꯉꯥꯏꯂꯔꯣꯏꯗ
ꯑꯥ ꯈꯪꯗꯦꯗ
ꯅꯨꯄꯤꯁꯤꯡꯁꯨ ꯑꯗꯨꯝ ꯆꯠꯂꯣꯅꯩ
ꯀꯥꯡꯁꯦ ꯌꯥꯝꯕꯅ ꯌꯥꯝꯃꯟꯕꯅ ꯀꯥꯡ
ꯀꯥꯡꯁꯨ ꯌꯥꯝꯕꯅ ꯑꯩꯈ‌ꯣꯏ ꯈꯨꯟꯗꯁꯨ ꯑꯁ ꯀꯥꯡꯁꯨ ꯀ꯭ꯔꯤ ꯀ꯭ꯔꯤ ꯇꯟ ꯄꯟꯕ ꯁ꯭ꯃꯣꯛ ꯃꯣꯛ
ꯑꯄꯤꯛꯄ ꯑꯄꯤꯛꯄꯁꯤꯡꯗ ꯑꯗꯣ ꯑꯩ ꯊꯕꯛ ꯆꯠꯈꯤꯒ‌ꯦꯀꯣ
ꯑ‌ꯣ
ꯑ‌ꯣ
ꯍꯣꯏ ꯍꯣꯏ